ꯇꯕꯔ ꯇꯕꯔ꯫
ꯇꯥꯏꯌꯦ꯫
ꯑꯣ ꯀꯩꯗꯧꯔꯃꯤꯅꯣ꯫
ꯏꯔꯨꯨꯖꯔꯨꯔꯦ ꯑꯗꯨꯒ ꯐꯝ ꯐꯃꯨꯡꯗ꯫ ꯇꯨꯝꯃꯤ꯫
ꯎꯝ ꯀꯩ ꯀꯩ ꯃꯊꯦꯜ ꯆꯥꯔꯒꯦ꯫
ꯎꯝ ꯑꯩꯈꯣꯏ ꯃꯊꯦꯜ ꯌꯥꯝꯃꯦ ꯉꯁꯤꯗꯤ꯫
ꯎꯝ ꯀꯩꯀꯩ ꯃꯊꯦꯜꯅꯣ ꯍꯥꯏꯔꯣꯗꯅ꯫ ꯅꯠꯇ꯭ꯔꯒ ꯂꯣꯏ ꯀꯥꯎꯈ꯭ꯔꯕ꯫
ꯀꯥꯎꯗꯦ꯫ ꯃꯣꯔꯣꯛ ꯑꯃꯨꯛ ꯃꯦ ꯃꯣꯔꯣꯛ ꯑꯃꯨꯛ ꯃꯦꯠꯂꯦ ꯆꯥ꯫ ꯇꯥꯒꯕ ꯂꯩꯔꯦ ꯁꯤ ꯃꯝ ꯂꯩꯔꯦ꯫ ꯌꯦꯔꯨꯝ ꯑꯃ ꯊꯣꯡꯉꯦ ꯎꯝ ꯆꯝꯐꯨꯠ ꯑꯃ ꯐꯨꯠꯂꯦ꯫
ꯎꯝ ꯃꯈꯥꯗꯤ ꯑꯥ꯫
ꯇꯦꯝꯁꯤꯟꯂꯒꯦꯗ꯫
ꯀꯥꯎꯈꯔꯥꯕ꯫
ꯎꯝ ꯊꯨꯝ ꯑꯃ ꯌꯥꯎꯔꯦ ꯊꯕꯤ ꯑꯃ ꯌꯥꯎꯔꯦ꯫
ꯎꯝ ꯐꯩꯅꯦ ꯌꯥꯝꯃꯤꯅꯦ ꯑꯗꯨꯗꯤ꯫
ꯎꯝ ꯅꯪ ꯀꯩ ꯀꯔꯤ ꯃꯊꯦꯜ ꯆꯥꯕ꯫
ꯑꯩꯕꯨꯗꯤ ꯆꯥꯗ꯭ꯔꯤꯌꯦ ꯑꯩ ꯁꯥꯟꯅ ꯆꯠꯂꯨꯕꯒꯤ ꯍꯜꯂꯛꯑꯒ ꯂꯥꯝꯗ꯭ꯔꯕ ꯋꯥꯃꯟꯕꯒꯤ꯫
ꯎꯝ꯫
ꯑꯩꯁꯦ ꯏꯔꯨꯖ ꯂꯣꯏꯔꯒ ꯄꯣꯊꯥꯕꯗ ꯉꯥꯏꯔꯤ ꯀꯩꯕꯥ꯫
ꯊꯦꯡꯉꯦ ꯌꯥꯝꯅ꯫
ꯎꯝ ꯄꯨꯡꯊꯦꯡ ꯍꯧꯖꯤꯛ ꯑꯃ ꯃꯈꯥꯏ ꯇꯥꯔꯦꯑꯦ꯫ ꯀꯩꯅꯣꯕꯨꯗꯤ ꯊꯛꯄ ꯁꯥꯟꯅ ꯆꯠꯂꯨꯕꯒꯤ ꯀꯩ ꯀꯩ꯫
ꯀꯊꯔꯨꯕꯅ ꯖꯤꯝꯅꯣ꯫
ꯅꯠꯇꯦ ꯀ꯭ꯔꯤꯀꯦꯠ ꯁꯥꯟꯅꯕꯒꯤ ꯑꯩꯈꯣꯏ ꯀꯩꯅꯣ ꯇꯧꯔꯨꯕ ꯍꯥꯏꯇꯥꯔꯦ꯫
ꯎꯝ ꯔꯠ ꯀꯣꯂꯤ ꯔꯥꯠ ꯀꯣꯜꯂꯤ ꯑꯣꯔꯤꯖꯥ ꯂ꯫ ꯃꯅꯤꯄꯨꯔꯒꯤ ꯚꯤꯔꯥꯠ ꯀꯣꯂꯤꯔꯣ꯫
ꯑꯦ ꯅꯗꯜꯂꯤ ꯃꯅꯤꯗ ꯑꯦꯜꯂꯤ ꯂꯅꯤꯗ꯫ ꯆꯨꯝꯅ ꯁꯨꯝ ꯅꯨꯡꯉꯥꯏꯕꯩ ꯁꯥꯟꯅꯕꯗꯨꯅꯦ꯫
ꯎꯝ ꯑꯩꯅ ꯍꯥꯏꯗꯤ ꯚꯤꯔꯥꯠ ꯀꯣꯂꯤꯒ ꯑꯣꯏꯔꯛꯀꯗꯧꯕ ꯃꯤꯔꯥꯕꯅꯦꯗ꯫
ꯎꯝ ꯑꯗꯨ ꯈꯪꯗ꯭ꯔꯤ ꯁꯤꯗꯤ ꯑꯩꯗꯤ ꯗꯤꯜ ꯂꯦꯟꯕꯅꯦ ꯑꯗꯨꯒꯨꯝꯕ ꯑꯣꯏꯔꯣꯏ꯫ ꯀꯩꯅꯣꯗꯤ ꯀꯩꯕ ꯎꯝ꯫ ꯍꯟꯌꯥꯥꯡꯗꯤ ꯍꯋꯥꯏꯅꯦ ꯑꯗꯨꯒ ꯑꯩꯗꯤ꯫ ꯑꯗꯨꯝ ꯕꯗꯥꯝ ꯆꯥꯕꯒꯤ ꯕꯗꯥꯝ ꯈꯔ ꯇꯧꯋꯦ ꯑꯗꯨꯒ꯫ ꯂꯨ ꯀꯥꯡꯃꯦꯠ ꯇꯣ꯫
ꯎꯝ꯫
ꯑꯗꯨ ꯑꯂꯨ ꯑꯂꯨ ꯀꯪꯃꯦ ꯇꯧꯕꯒꯤ ꯑꯗꯨꯒ꯫ ꯂꯩ ꯆꯥꯒꯁꯤꯡ꯫
ꯑꯅꯦ꯫
ꯀꯩꯕ꯫
ꯅꯪꯒꯤ ꯅꯦꯋꯥꯛ ꯌꯥꯗꯕ ꯃꯥꯜꯂꯦ ꯖꯒꯥ ꯈꯤꯇꯪ ꯁꯤꯟꯗꯣꯛꯑꯅꯦ ꯎꯝꯔꯝꯁꯨꯎꯕꯅꯤ ꯀꯦꯅ
ꯏꯔꯨꯝꯝꯁꯨꯍꯕꯅꯤ ꯀꯩꯅꯣ
ꯎꯝ ꯇꯥꯗ꯭ꯔꯣ
ꯍꯧꯖꯤꯛꯀꯥꯟꯥꯏ ꯍꯧꯖꯤꯛꯀꯥꯟ ꯁꯥꯏ ꯍꯧꯖꯤꯛ ꯇꯥꯔꯦ ꯍꯥ
ꯌꯦꯟ ꯃꯆꯥꯗꯨꯣ ꯆꯥꯗꯧ ꯁꯔꯨꯛꯇꯤ ꯌꯦꯟꯗꯨꯅ ꯇ
ꯌꯥꯏꯌꯦ ꯇꯨꯁꯨ ꯑꯁ ꯍꯧꯖꯤꯛꯀꯥꯟ ꯁꯥꯥꯏꯔꯦ ꯉꯥꯏꯍꯥꯛ ꯅꯣꯡ ꯏꯆꯝ ꯆꯝ ꯆꯨꯔꯝꯃꯦ ꯀꯨꯏꯅ ꯆꯨꯗꯧ ꯃꯥꯜꯂꯒ ꯀꯠꯈ꯭ꯔꯦ
ꯅꯪꯒꯤꯅꯦ ꯋꯥ ꯈꯔ ꯅꯨꯡꯉꯥꯏꯇꯕ꯭ꯔꯥ ꯈꯪꯗꯦ ꯑꯃꯨꯛ ꯑꯃꯨꯛ ꯀꯠꯄ ꯇꯠꯄ ꯌꯥꯎꯋꯦ ꯑꯩꯒꯤꯗꯤ ꯐꯥꯏꯚ ꯖꯤꯕꯨꯗꯤ ꯀꯥꯏ ꯇꯥꯔꯕ ꯍꯧꯖꯤꯛꯀꯥꯟ ꯅꯣꯡ ꯆꯨꯕꯒꯤ ꯄꯠ ꯄ ꯄꯠ ꯇꯠꯄꯁꯨ ꯑꯗꯨꯝ ꯌꯥꯎꯋꯦ